ꯍꯥꯏꯇꯥꯔꯦ ꯑꯩꯗꯣ ꯑꯃ ꯃꯣꯏ ꯄꯥꯔꯁꯟ ꯕꯤꯖꯤ ꯇꯧꯕꯗꯣ ꯇꯧꯔ ꯂꯩꯔꯦ
ꯎꯝ ꯑꯩ ꯄꯥꯔꯛꯀꯦ ꯁꯦ ꯉꯁꯥꯏꯒꯤ ꯃꯦꯁꯦꯁꯖꯇꯣ
ꯎꯝ
ꯑꯥ
ꯉꯔꯥꯡꯅꯦ
ꯎꯝ
ꯍꯥꯏꯔꯛꯄꯅꯦꯕ ꯑꯩꯉꯣꯟꯗ ꯅꯪ ꯑꯩ ꯖꯤꯄꯤ ꯍꯣꯡꯉꯦꯅ ꯀꯅꯥ ꯀꯅꯥꯗ ꯍꯥꯏꯒꯦꯌꯦ ꯀꯣ
ꯎꯝ
ꯍꯥꯏꯗꯦ ꯀꯩꯗꯧꯔꯦ ꯆꯦꯂꯛꯀꯤꯗꯤ ꯈꯪꯕꯅꯦꯅ ꯍꯥꯏꯕ ꯑꯩꯁꯦ
ꯎꯝ
ꯖꯣꯁꯤꯅ ꯍꯪꯉꯛꯏꯅꯦ ꯑꯩ ꯀꯅꯥꯝ ꯍꯥꯏꯗꯕꯅꯦ ꯚꯥꯏꯌꯦ ꯑꯗ ꯈꯪꯗꯦꯍꯦ ꯃꯥꯗꯤ ꯀꯃꯥꯏ ꯈꯪꯉꯤꯕꯅ ꯍꯪꯉꯛꯑꯦ ꯑꯗꯨꯅꯦ ꯍꯥꯏꯖꯦ ꯍꯥꯏꯔꯦꯕꯀꯣ ꯅꯪ ꯀꯩ ꯍꯥꯏꯒꯤꯒꯦ ꯍꯥꯏꯔꯒ ꯀꯅꯥ ꯍꯥꯏꯕ ꯍꯥꯏꯒꯦ ꯈꯛꯅ ꯍꯥꯏꯔꯛꯑꯦꯕꯀꯣ
ꯎꯝ
ꯑꯗꯨꯗꯩꯗꯤ ꯀꯅꯥꯝꯇꯁꯨ ꯍꯥꯏꯈꯤꯕ꯭ꯔꯥ ꯀꯅꯥꯝꯇ ꯋꯥꯔꯤ ꯁꯥꯟꯅꯗꯦ ꯈꯣꯠꯇꯦ ꯑꯗꯨꯝ ꯑꯩ ꯍꯥꯏꯒꯤꯝꯅꯦꯕ ꯑꯗꯨꯒ ꯉꯁꯤ ꯁꯤ ꯌꯦꯡꯉꯣ ꯑꯩꯉꯣꯟꯗ ꯊꯥꯔꯛꯑꯦ ꯎꯝ ꯅꯪ ꯖꯤꯄꯤꯗ ꯍꯣꯡꯉꯗꯣꯏꯔꯣ ꯈꯣꯠꯂꯣ ꯍꯥꯏꯗꯤ ꯖꯣꯁꯤꯅ ꯍꯥꯏꯔꯛꯄꯗꯣ ꯀꯥꯟꯅ ꯍꯥꯏꯕ ꯃꯤꯅ ꯍꯥꯏ ꯗ ꯃꯤ ꯀꯅꯥꯅ ꯍꯥꯏꯕ ꯍꯥꯏꯔꯦꯀꯣ ꯍꯥꯏꯖꯨ ꯍꯥꯏꯗꯣꯛꯅꯤꯡꯗ꯭ꯔꯤꯌꯦ ꯍꯥꯏꯗꯣꯛ ꯑꯣꯏ ꯍꯥꯏꯌꯦꯕꯀꯣ ꯖꯣꯁꯤꯅ
ꯎꯝ
ꯑꯗꯨꯒ ꯎꯝ ꯁꯨꯃꯥꯏꯅ ꯍꯥꯏꯒꯤꯕꯅꯦ ꯑꯩꯅ ꯍꯪꯅꯤꯡꯉꯁꯨ ꯑꯗꯨꯝ ꯍꯥꯏꯌꯣ ꯃꯥꯅ ꯑꯩ ꯇ꯭ꯔꯥꯟꯁꯐꯔ ꯇꯧꯕꯅꯦ ꯑꯣꯏꯅ ꯍꯥꯏꯒꯦ ꯈꯟꯕꯅꯦꯅ ꯍꯥꯏꯔꯛꯑꯦꯕꯀꯣ ꯑꯩꯉꯣꯟꯗ
ꯎꯝ
ꯑꯗꯣ ꯑꯩꯅ ꯁꯥꯏꯅ ꯍꯥꯏꯒꯤꯕꯅꯦꯕ ꯍꯪꯉꯛꯑꯁꯨ ꯑꯗꯨꯝ ꯍꯥꯏꯌꯣ ꯃꯉꯣꯟꯗ ꯑꯩ ꯇ꯭ꯔꯥꯟꯁꯐꯔ ꯑꯣꯏꯅ ꯇꯧꯕꯅꯦꯅ ꯀꯟꯐꯥꯔꯝ ꯇꯥꯗꯕꯩ ꯍꯥꯏꯗꯕꯅꯦꯅ ꯃꯊꯪ ꯍꯪꯉꯛ ꯀꯥꯟꯗ ꯍꯥꯏꯔꯣ ꯑꯗꯨꯃꯥꯏꯅꯅ ꯑꯩꯁꯨ ꯃꯥꯅ ꯍꯥꯏꯗꯣꯛꯅꯤꯡꯗꯕꯗꯨꯗ ꯑꯩꯅ ꯍꯥꯏꯒꯤꯕꯅꯦꯕ
ꯎꯝ
ꯍꯥ ꯍꯌꯨꯝ ꯍꯥꯏꯔꯦ ꯑꯩ ꯃꯦꯁꯦꯁꯖ ꯍꯟꯗ꯭ꯔꯦ ꯑꯁ ꯎꯝ ꯀꯩ ꯑꯦꯠꯃꯤꯁꯟ ꯇꯧ ꯍꯥꯏꯔꯕꯅꯤ ꯏꯕꯦꯝꯃ
ꯑꯣꯖꯤꯄꯤꯒꯤ
ꯅꯦꯠꯇꯦꯍꯦ ꯊꯥꯔꯠꯁꯦꯝꯒꯤ ꯅꯣꯏꯁꯨꯑꯈꯣꯏꯁꯨ
ꯑꯩꯁꯦ ꯀꯩꯅꯣ ꯏꯟꯀꯝꯒ ꯀꯩꯒ ꯑꯝ ꯇꯥꯟꯊꯣꯛꯇ꯭ꯔꯤ ꯇꯧꯏꯖꯦ
ꯑꯗꯨꯅꯦ
ꯂꯥꯁꯗꯦꯠ ꯀꯌꯥꯗ ꯑꯣꯏꯒ
ꯍꯟꯇꯛꯀꯤ ꯍꯩꯃꯥ ꯑꯩꯖꯨ ꯑꯩꯝꯇ ꯌꯨꯝꯗ ꯑꯃꯇ ꯍꯥꯏꯒꯤꯒꯦ ꯏꯟꯀꯝ ꯀꯩꯀꯩ ꯇꯥꯟꯊꯣꯛꯄꯒꯤ ꯑꯗꯨꯅꯦ ꯑꯩꯉꯣꯟꯗꯖꯨ ꯑꯃꯥꯏ ꯍꯥꯏꯔꯛꯑꯦ ꯃꯥꯖꯦ ꯃꯥꯅꯦ ꯏꯟꯀꯝ ꯈꯛ ꯇꯥꯟ
ꯏꯟꯀꯝ ꯇꯥꯟꯊꯣꯛꯄꯖꯦ ꯂꯨꯄꯥ ꯀꯌꯥ ꯆꯪꯒꯦ
ꯏꯟꯀꯝ ꯇꯥꯟꯊꯣꯛꯄ ꯍꯥꯏꯖꯦ ꯀꯩꯅꯣ ꯅꯪ ꯈ꯭ꯁꯅꯥ ꯊꯤꯕꯒꯤꯗꯣ ꯑꯣꯐꯤꯁ ꯇ ꯈ꯭ꯁ ꯈ꯭ꯁꯅ ꯊꯤꯔꯨꯅꯤꯗꯅꯥ
ꯑꯥ
ꯑꯗꯨꯒ ꯏꯟꯀꯝ ꯂꯧꯕꯗ ꯅꯣꯏ ꯁꯨꯝ ꯑꯥ ꯑꯩꯅ ꯍꯥꯏꯕ ꯑꯃ ꯄ꯭ꯔꯀꯥꯁꯇꯣ
ꯑꯥ
ꯐꯣꯟ ꯇꯧꯔ ꯑꯝꯇ ꯍꯪꯒꯦ ꯇꯧꯕꯅꯦ ꯎꯝ ꯚꯦꯂꯦꯟꯇꯤꯅꯥ ꯍꯣꯏꯅ ꯂꯧꯕ ꯅꯨꯄꯥ ꯑꯃ ꯂꯩ ꯍꯥꯏꯕ ꯑꯗꯨꯗ ꯂꯧꯕꯗ ꯂꯨꯄꯥ ꯆꯥꯝ ꯆꯥꯝꯈꯛꯇ ꯂꯧꯋꯦꯌꯦ
ꯆꯥꯝꯃꯥ ꯈꯛꯇ
ꯑꯥ
ꯑꯗꯨ ꯗꯤꯑꯝꯇ ꯍꯥꯏꯔꯣꯅꯦ
ꯑꯗꯨꯅꯦ ꯑꯩꯖꯨ ꯑꯝꯇ ꯕꯦꯂꯦꯟꯇꯤꯅꯥꯗ ꯍꯪꯒꯦ ꯇꯧꯅꯦ ꯑꯩꯅ ꯕꯦꯂꯦꯟꯇꯤꯗꯣ ꯃꯥ ꯂꯧꯊꯣꯛꯑꯝꯗꯥꯏꯗ ꯍꯥꯏꯔꯛꯑꯝꯃꯣ ꯑꯩꯖꯨ ꯂꯧꯊꯣꯛꯀꯦꯅ ꯍꯥꯏꯒꯤꯝꯅꯦꯕ
ꯑꯣ
ꯑꯗꯨꯗꯤ ꯌꯥꯏꯗꯅ ꯃꯥ ꯂꯧꯊꯣꯛꯅꯤ ꯍꯥꯢꯅ ꯅꯨꯃꯤꯠꯇꯨꯗ ꯑꯩꯖꯨ ꯆꯠꯂꯒ ꯂꯧꯊꯣꯛꯑꯒ
ꯎꯝ
ꯈ꯭ꯁꯅꯥꯗꯨꯒꯤꯗꯤ ꯑꯗꯨꯝ ꯈ꯭ꯁꯅꯥꯗꯨꯒꯤ ꯄꯩꯁꯥꯗꯤ ꯇꯥꯕꯗꯣ ꯑꯗꯨꯝ ꯊꯤꯔꯅꯤꯗꯅ ꯑꯗꯨꯒ ꯈ꯭ꯁꯅꯥꯒꯤ ꯆꯦꯗꯣ ꯆꯪꯉꯒ ꯑꯃꯨꯛ ꯏꯟꯀꯝ ꯀꯩꯀꯥ ꯂꯧꯊꯣꯛꯇꯣꯏꯅꯤꯗꯅ
ꯎꯝ
ꯏꯟꯀꯝꯗꯣ ꯂꯧꯊꯣꯛꯄꯗ ꯃꯥꯗꯣ ꯏꯟꯀꯝꯒ ꯗꯣꯃꯤꯁꯥꯒ ꯑꯣ ꯕꯤ ꯁꯤꯒ ꯂꯧꯊꯣꯛꯄꯗ ꯂꯨꯄꯥ ꯆꯍꯨꯝ ꯂꯧꯍꯧꯋꯦ ꯌꯦ ꯆꯥꯝ ꯆꯥꯝ ꯅꯠꯇ꯭ꯔꯥ ꯈꯪꯗꯦꯗ ꯑꯩ ꯑꯩꯖꯨ ꯑꯗꯨꯝ ꯃꯦꯁꯦꯁꯇꯤ ꯍꯟꯗ꯭ꯔꯦ ꯃꯥꯅ ꯑ ꯑꯣ ꯌꯥꯔꯦ ꯌꯥꯔꯦ ꯖꯣꯁꯤꯅ ꯍꯪꯉꯛꯄꯅꯦ ꯍꯥꯏꯔꯦ ꯑꯩ ꯃꯦꯁꯦꯁ ꯑꯗꯨꯝ ꯍꯟꯗ꯭ꯔꯝ
ꯎꯝ ꯃꯥꯁꯦ ꯑꯩꯅꯅꯦ ꯁꯣꯌꯟ ꯁꯤꯒꯤ ꯃꯇꯥꯡꯗ ꯀꯩ ꯅꯤꯡꯖꯅꯦ ꯈꯪꯕ꯭ꯔꯥ ꯀꯥꯔꯤꯉꯩꯗ ꯑꯃ ꯅꯪꯉꯣꯟꯗ ꯅꯪ ꯑꯁꯦꯡꯕ ꯍꯥꯏꯗꯕ꯭ꯔꯅꯦ ꯇꯧꯔꯒ ꯑꯃ ꯇꯧꯕ ꯑꯃ ꯂꯥꯛꯈꯤꯕꯗꯣ
ꯍꯣ ꯍꯣ ꯍꯣꯏ ꯑꯩ ꯑꯗꯨꯖꯨ ꯅꯤꯡꯖꯪꯉꯩ
ꯅꯤꯡꯖꯪꯉꯛꯄꯗ ꯑꯩꯅ ꯉꯥꯔꯥꯡ ꯅꯤꯡꯖꯪꯉꯛꯑꯦ
ꯎꯝ
ꯑꯗꯨꯒꯤ ꯐꯤꯕꯝꯗꯩ ꯇꯥꯏꯞꯇ ꯑꯃ ꯇꯧꯕ ꯌꯥꯎꯔꯤꯌꯦ ꯅꯪ
ꯁꯨꯝ ꯍꯥꯏꯗꯤ ꯀꯩꯅꯣ ꯃꯁꯥꯗ ꯁꯨꯝ ꯑꯩꯈꯣꯏ ꯑꯗꯥ ꯌꯥꯝ ꯊꯥꯖꯔꯒ ꯇꯧꯔꯒ ꯃꯁꯥꯅ ꯁꯨꯝ ꯑꯩꯈꯣꯏꯅ ꯇꯧꯗꯕꯩ ꯃꯑꯣꯡꯗ ꯎꯕꯗꯣ
ꯍꯣꯪꯍꯣ ꯍꯣꯢ ꯑꯗꯒꯤ ꯀꯣ ꯑꯁꯤ ꯆꯥꯎꯈꯠꯂꯛꯏꯅꯤ ꯃꯥꯅ ꯑꯩꯈꯣꯏꯪ ꯑꯩꯉꯣꯟꯗ ꯍꯥꯏꯔꯤꯁꯤꯀꯣ ꯖꯤ ꯄ ꯇꯝꯃꯛꯄꯒꯤ ꯑꯩ ꯈꯪꯗꯦ ꯑꯗꯨꯕꯨ ꯑꯩ ꯈꯪꯕꯒꯤ ꯇꯥꯏꯞꯇ ꯇꯧꯈꯠꯂꯛꯄ ꯍꯥꯏꯇꯥꯔꯦ ꯈꯪꯕ꯭ꯔꯥ ꯑꯗꯨꯒ ꯎꯝ ꯍꯥꯏ ꯕꯥ ꯋꯥꯅꯤ ꯑꯩ ꯈꯪꯗꯦꯀꯣ ꯇꯁꯦꯡꯅ ꯍꯥꯏꯔꯗꯤ ꯑꯩ ꯑꯃ ꯖꯤ ꯄꯤ ꯇꯝꯃꯦ ꯑꯩꯅ ꯂꯣꯏ ꯆꯦꯟꯒꯗꯕ ꯅꯠꯇꯦꯕ ꯈꯪꯕ꯭ꯔꯥ ꯆꯦꯟꯒꯗꯕ ꯅꯠꯇꯦ ꯍꯥꯏꯗꯤ ꯆꯦꯟꯕꯤꯀꯣ ꯑꯩ ꯆꯦꯟꯕꯤ ꯑꯗꯨ ꯑꯣꯏꯇꯥꯥꯔꯁꯨ ꯑꯩꯁꯨ ꯑꯩꯒꯤ ꯄꯥꯔꯁꯣꯅꯦꯜ ꯑꯣꯏꯕ ꯊꯕꯛ ꯀ ꯆꯠꯄ ꯍꯥꯏꯕ ꯑꯃ ꯂꯩ ꯑꯩꯒꯤ ꯄꯔꯁꯣꯅꯦꯜ ꯀ꯭ꯂꯥꯁ ꯍꯥꯏꯕ ꯑꯃ ꯂꯩ ꯅꯠꯇ꯭ꯔ ꯃꯥꯒ ꯄꯨꯟꯗꯕ ꯑꯗꯨꯅ ꯑꯩꯒꯤꯖꯨ ꯀꯥꯎꯋꯦ ꯃꯤꯁꯦ ꯂꯣꯏ ꯀꯥꯎꯔꯤ ꯉꯥꯛꯇꯅꯦꯕ
ꯃꯥꯟꯅꯤ ꯃꯥꯟꯅꯤ
ꯌꯥꯎꯋꯦ ꯑꯩ ꯃꯉꯣꯟ ꯍꯤꯛꯇꯣꯛꯄꯩ ꯅꯠꯇꯦꯀꯣ ꯑꯣ ꯗꯦꯠ ꯊ꯭ꯔꯤꯗ ꯂꯥꯁ ꯊꯥꯔꯇꯤ ꯋꯥꯟ ꯗ ꯅꯣꯇꯤꯁ ꯊꯣꯛꯑꯦ ꯍꯥꯏꯗꯤ ꯁꯤ ꯈꯜꯂꯛꯄ ꯀꯠ ꯑꯣꯐꯇꯣ ꯑꯗꯨ ꯅꯨꯃꯤꯠ ꯍꯨꯝꯅꯤꯃꯨꯛꯇꯪ ꯄꯤꯔꯒ ꯀꯩꯗꯧꯕꯅꯤꯅ ꯑꯩꯁꯨ ꯑꯗꯨꯀꯥꯟꯗ ꯑꯩ ꯊꯕꯛ ꯍꯥꯏꯗꯤ ꯑꯦꯛꯖꯥꯝ ꯌꯦꯃꯃꯒ ꯑꯃꯒꯤ ꯊꯕꯛ ꯌꯥꯝ ꯆꯤꯟꯕꯒꯤ ꯑꯩ ꯆꯤꯟꯈꯤꯕ ꯈꯪꯕ꯭ꯔꯥ ꯑꯦꯛꯖꯥꯝ ꯃꯅꯨꯡꯁꯨ ꯇꯥꯏꯔꯦ ꯑꯩꯈꯣꯏꯗꯣ ꯑꯗꯨꯒꯤꯗ ꯊ꯭ꯔꯤꯗ ꯑꯩꯁꯦ ꯈꯪꯍꯧꯗ ꯍꯥꯏꯗꯤ ꯍꯪꯅꯤꯡꯕ ꯕꯣꯜ ꯈꯔ ꯍꯪꯉꯨꯕꯗꯒꯤ ꯂꯥꯁꯗꯦꯠ ꯑꯣꯏꯔ ꯂꯩꯔꯝꯃꯦ ꯀꯣ ꯍꯣꯏ ꯈꯨꯗꯛꯇ ꯃꯤ ꯄꯩꯁꯥ ꯆꯤꯟꯕ ꯑꯁꯤ ꯂꯣꯏ ꯆꯤꯟꯅꯤ ꯉꯥꯛꯇꯅꯤ ꯑꯗꯨꯝ ꯑꯩ ꯉꯥꯛꯇꯗꯗꯨꯅꯨꯡꯗꯤ ꯅꯨꯡꯉꯥꯏꯇꯦꯕ ꯑꯩꯅ ꯍꯥꯟꯅ ꯊꯨꯅ ꯏꯟꯐꯣꯝ ꯇꯧꯍꯧꯗꯕꯗꯣ ꯑꯗꯣ ꯃꯥꯁꯨ ꯐꯥꯔꯁ ꯏꯌꯥꯔ ꯁꯣꯁꯤꯌꯣꯂꯣꯖꯤ ꯇꯝꯃꯛꯅꯤ ꯀꯃꯥꯏꯅ ꯇꯧꯔꯛꯈꯤ ꯍꯦꯜꯞ ꯗꯦꯛꯁ ꯒ꯭ꯔꯨꯞ ꯌꯥꯎꯔꯒ ꯏꯟꯐꯣꯔꯃꯦꯁꯟ ꯐꯪꯉꯦ ꯍꯥꯏꯁꯦ ꯃꯥ ꯈꯪꯉꯤꯕꯅꯦꯕ
ꯑꯗꯒꯤ ꯃꯁꯥꯒꯤꯅꯤ ꯍꯪꯖꯕꯁꯨ ꯑꯗꯨꯝ ꯌꯥꯏꯅꯤ
ꯌꯥꯏꯅꯦ ꯑꯩꯅ ꯈꯤꯇ ꯍꯪꯉꯦ ꯍꯥꯏꯕ ꯂꯩꯇꯦꯕ ꯈꯥꯪꯕ꯭ꯔꯥ ꯁꯤꯂꯣꯏꯆꯦꯟꯂꯦ ꯃꯤꯡ ꯆꯟꯕꯤꯔꯦ ꯍꯣꯏ ꯄꯩꯁꯥꯗꯣ ꯃꯣꯏ ꯄꯨꯊꯣꯛ ꯇꯥꯔꯁꯨ ꯃꯤꯡ ꯆꯜꯂꯦꯀꯣ ꯑꯗꯨꯒ ꯃꯤꯡ ꯍꯣꯏ ꯃꯤꯡ ꯆꯜꯂꯦ ꯑꯗꯣ ꯑꯩ ꯀꯩꯝꯇ ꯃꯉꯣꯟꯗꯒꯤ ꯀꯩꯝꯇ ꯍꯥꯏꯗꯤ ꯑꯁ ꯑꯩ ꯁꯤꯗ ꯃꯇꯝ ꯃꯥꯡꯉꯤꯅ ꯈꯣꯂꯦ ꯑꯩ ꯀꯩꯝꯇ ꯈꯟꯗꯦꯕꯃ ꯕ꯭ꯔ ꯑꯁ ꯏꯃꯅꯕꯤ ꯃꯇꯦꯡ ꯄꯥꯡꯕꯕꯨ ꯍꯥꯏꯕ ꯑꯃ ꯈꯟꯗꯣꯏꯏꯑꯕ ꯑꯗꯣ ꯃꯗꯤ ꯑꯩ ꯃꯤꯉꯣꯟꯗ ꯈꯔꯍꯟꯅꯤꯡꯗ꯭ꯔꯤꯕꯅꯤꯅ ꯇꯧꯔꯒ ꯑꯃ ꯃꯁꯥꯅꯁꯨ ꯆꯦꯟ ꯆꯦꯟꯗꯕ ꯑꯃ ꯌꯥꯎꯋꯦꯕ ꯗꯣ ꯈꯪꯕ꯭ꯔꯥ ꯑꯗꯣ ꯑꯩꯅ ꯍꯥꯏꯔꯤꯕ ꯑꯦꯅꯁꯤ ꯁꯤꯒꯤꯗꯤ ꯍꯟꯇꯛ ꯃꯤ ꯂꯣꯏ ꯈꯜꯂꯣꯏ ꯍꯥꯏꯕꯅꯦꯕ ꯑꯩꯅ ꯅꯪ ꯄ꯭ꯔꯦꯛꯇꯤꯁ ꯇꯧꯗꯣ ꯗꯨ ꯔꯤꯄ꯭ꯔꯤ ꯃꯦꯟꯗ ꯃꯤꯂꯣꯢ ꯈꯜꯂꯣꯏ ꯍꯥꯏꯕꯅꯦ ꯑꯗꯨꯝ ꯑꯩꯈꯣꯏ ꯑꯩꯒꯤ ꯕꯦꯠꯇꯗꯤ ꯑꯩꯒꯤ ꯗꯥꯎ ꯑꯗꯨꯝ ꯍꯥꯏꯗꯤ ꯗꯥꯎ ꯌꯥꯕ ꯍꯥꯏꯗ꯭ꯔ ꯑꯗꯨꯝ ꯑꯩꯗꯤ ꯔꯤꯀ꯭ꯔꯨꯠꯃꯦꯟꯕꯨ ꯌꯥꯎꯍꯧꯗꯦꯕ ꯑꯩꯗꯤ ꯑꯗꯨꯝ ꯃꯤ ꯋꯥꯠꯄꯗꯒꯤ ꯆꯪꯈꯤꯕꯗꯨ ꯑꯣꯏꯌꯦꯕ ꯑꯩꯗꯤ ꯑꯗꯨ ꯔꯤꯀ꯭ꯔꯨꯏꯃꯦꯟꯗ ꯀꯩ ꯀꯩ ꯇꯧꯋꯤꯗꯣ ꯈꯪꯗꯦ ꯑꯗꯣ ꯂꯝꯖꯦꯟ ꯆꯦꯟꯕ ꯄꯨꯁꯞꯀꯨꯝꯕ ꯇꯧꯕ ꯈꯣꯠꯄ ꯀꯩꯗꯧ ꯈꯣꯠꯂꯣ ꯑꯗꯨꯝ ꯍꯥꯏꯔꯅꯤꯕꯀꯣ ꯑꯗꯨꯝ ꯍꯥꯏꯗꯤ ꯑꯗꯨꯃꯥꯏꯅꯗꯤ ꯑꯗꯨꯝ ꯐꯖ ꯐꯖꯅꯗꯤ ꯍꯥꯏꯕꯤꯈꯤꯕꯅꯦ ꯑꯗꯨꯒ ꯑꯩꯅ ꯅꯪꯗꯣ ꯗꯦꯠ ꯇꯨꯋꯜꯞꯇ ꯗꯦꯠ ꯇꯨꯋꯜꯌꯦ ꯑꯥ ꯉꯥꯁꯤ ꯅꯣꯡꯃꯒꯤ ꯄꯩꯁꯥꯗꯣ ꯅꯪ ꯊꯥꯔꯛꯄ ꯌꯥꯏꯔꯗꯤ ꯊꯥꯔꯛꯑꯣ ꯅꯪꯒꯤ ꯑꯦ ꯗꯤ ꯁꯤꯒꯤꯗꯣ ꯐꯣꯔꯝ ꯊꯥꯖꯤꯟꯕꯒꯤꯅꯦ ꯍꯥꯏꯒꯤꯕꯅꯦꯕ ꯃꯥꯢ ꯎꯝ ꯃꯗꯣ ꯀꯩꯗꯧ ꯇꯥꯔꯗꯤ ꯑꯩꯅ ꯑꯗꯨꯝ ꯃꯥ ꯂꯥꯛꯇ꯭ꯔꯥꯁꯨ ꯑꯗꯨꯝ ꯊꯥꯖꯤꯟꯕꯤꯔꯝ ꯌꯥꯔꯦꯅ
ꯎꯝ
ꯍꯣꯔꯥ ꯂꯩꯔꯕ ꯑꯗꯨꯝ ꯢꯃꯥꯟꯅꯕꯤꯅ ꯀꯩ ꯑꯩ ꯑꯃꯝꯕꯨꯛ ꯗ꯭ꯌꯨꯇꯤ ꯇꯥꯗ꯭ꯔꯤꯕ ꯗꯦꯠ ꯐꯤꯐꯇꯤꯟꯗ ꯇꯥꯕꯅꯦ ꯑꯩꯖꯦ ꯍꯛꯆꯥꯡ ꯅꯨꯡꯉꯥꯢꯇꯦ ꯑꯩꯖꯦ ꯍꯥꯌꯦꯡ ꯍꯨꯝ ꯆꯠ ꯈ꯭ꯔꯖꯤꯔ ꯈꯪꯗꯦ ꯍꯣꯢ
ꯀꯩꯅꯣ ꯅꯁꯥ ꯅꯨꯡꯉꯥꯢꯇ꯭ꯔꯥꯗꯤ ꯀꯩꯅꯣ ꯇꯧꯗ ꯍꯥꯏꯗꯤ ꯑꯗꯨꯃꯥꯏꯅ ꯂꯣꯛ ꯊꯨꯡꯕꯗꯣ ꯀꯩꯅꯣ ꯇꯧꯗ꯭ꯔꯥꯒ ꯑꯩꯁꯨ ꯉꯥꯍꯟꯃꯨꯛ ꯂꯣꯛ ꯊꯨꯡꯉꯦ ꯏꯔꯨꯖꯔꯨꯕꯒꯤ ꯀꯨꯏꯅ ꯅꯥꯗꯅ ꯑꯃꯨꯛ ꯇꯧꯕꯅꯦꯕ ꯁꯦꯛ
ꯑꯩ ꯖꯒꯣꯏ ꯁꯥꯁꯤꯅꯦ ꯢꯃꯥꯥꯟꯅꯕꯤꯒ ꯍꯥꯏꯅꯕꯅꯦꯕꯀꯣ ꯇꯌꯥ ꯀꯌꯥ ꯍꯣꯏ ꯀꯩ ꯀꯦꯠꯆꯠ ꯍꯥꯏꯕꯗꯣ ꯑꯗꯨꯒꯤ ꯑꯩ ꯁꯥꯕꯩ ꯈꯟꯕꯅꯦ ꯑꯗꯣ ꯑꯩ ꯀꯩꯗꯧꯔꯗꯤ ꯍꯌꯦꯡ ꯆꯠꯈ꯭ꯔꯅꯤ ꯑꯩ ꯁꯦꯅꯤꯌꯔꯗ ꯍꯌꯦꯡ ꯀ꯭ꯂꯥꯁ ꯌꯥꯎꯖꯔꯔꯣꯏꯒꯦ ꯍꯥꯏꯔꯒ ꯌꯨꯝꯗ ꯑꯣꯏꯅ ꯀꯦꯌꯔ ꯇꯧꯔꯨꯒꯦ
ꯎꯝ ꯈꯪꯗꯦ ꯍꯌꯦꯡ ꯑꯗꯨꯗ ꯇꯝꯕ ꯑꯃꯥ ꯃꯥꯅ ꯇꯝꯃꯛꯑꯒꯁꯨ ꯑꯗꯨꯝ ꯌꯥꯅ ꯌꯥꯅꯕ
ꯑꯩꯗꯤꯗꯨꯝ ꯈꯪꯗꯦ ꯈꯪꯉꯦ ꯈꯪꯉꯦ ꯔꯨꯝ ꯍꯣꯏ ꯆꯥꯕꯤ ꯊꯛꯄꯤ ꯅꯨꯡꯉꯥꯏ ꯀꯣꯏꯕ ꯂꯥꯡꯕ ꯅꯨꯡꯉꯥꯏꯀꯣ ꯍꯣꯏ ꯁꯤꯒꯨꯝꯕꯩ ꯃꯦꯝꯗꯗꯤ ꯅꯨꯡꯉꯥꯏ ꯑꯗꯨ ꯑꯣꯏꯇꯥꯔꯁꯨ ꯑꯗꯨꯝ ꯑꯩꯅ ꯍꯥꯏꯒꯗꯣꯢꯁꯦ ꯑꯩ ꯑꯗꯨꯝ ꯑꯩ ꯃꯉꯣꯟꯗ ꯍꯥꯏꯌꯦꯕꯀꯣ ꯃꯅꯤꯄꯨꯔꯁꯦ ꯂꯥꯏ ꯊꯣꯡꯑꯣ ꯁꯨꯨꯡꯍꯥꯏ ꯍꯥꯏꯗꯦꯕ ꯑꯗꯣ ꯗꯤꯌꯔ ꯑꯗꯨꯝ ꯂꯥꯏꯔꯤꯛ ꯄꯥꯖꯧꯀꯣ ꯑꯗꯨꯝ ꯅꯪꯅ ꯍꯩꯅꯤꯡꯕ ꯑꯣꯏꯇꯥꯔꯗꯤ ꯑꯩꯈꯣꯏ ꯋꯥꯔꯗꯔ ꯑꯅꯤꯃꯛ ꯃꯅꯤꯄꯨꯔꯤ ꯉꯥꯛꯇꯅꯤ ꯑꯗꯨꯝ ꯅꯪꯅ ꯍꯪꯅꯤꯡꯕ ꯍꯥꯏꯁꯦ ꯑꯣꯖꯥꯅ ꯍꯪꯅꯤꯡꯕꯗ ꯀꯩꯁꯨ ꯁꯥꯎꯔꯛꯇꯧ ꯅꯠꯇꯦꯕ ꯈꯪꯕ꯭ꯔꯥ
ꯃꯟꯅꯦ ꯃꯥꯟꯅꯦ
ꯑꯗ ꯅꯪꯒꯤ ꯑꯣꯄꯣꯔꯆꯨꯅꯤꯇꯤ ꯊꯤ ꯂꯩꯌꯦꯅ ꯑꯩꯅ ꯍꯥꯏꯕꯁꯦ ꯑꯗꯒꯤ ꯑꯗꯨꯝ ꯅꯨꯡꯗꯥꯡꯗꯒꯁꯦ ꯂꯣꯏ ꯅꯨꯡꯉꯥꯏꯇꯕꯅ ꯃꯦꯁꯦꯁ ꯑꯗꯨꯝ ꯊꯥꯅꯕꯤꯅꯦ ꯍꯦꯜꯂꯦꯅꯥ ꯃꯣꯏ ꯅꯨꯡꯉꯥꯏꯅꯗꯕꯒꯤ ꯑꯗꯨꯝ ꯑꯩꯉꯣꯟꯗ ꯃꯦꯁꯦꯖ ꯑꯗꯨꯝ ꯊꯥꯔꯦ ꯅꯨꯡꯗꯥꯡ ꯑꯍꯤꯡꯁꯦ ꯑꯗꯨꯝꯕꯨꯗꯤ ꯑꯗꯨꯕꯨꯗꯤ ꯗꯤ ꯏꯃꯥꯟꯅꯕꯤꯅꯦ ꯊꯥꯖꯩꯅꯤ ꯀꯦꯝꯕꯨꯗꯤ ꯀꯥꯏꯗꯦꯀꯣ
ꯎꯝ
ꯑꯗꯣ ꯑꯗꯨꯃꯥꯏꯅ ꯁꯦꯌꯔ ꯇꯧꯅꯔꯒ ꯁꯤ ꯃꯥꯅ ꯑꯗꯨꯝ ꯃꯈꯈꯣꯏꯗ ꯈꯟꯕ ꯌꯥꯏꯑꯕ ꯈꯪꯕ꯭ꯔꯥ ꯑꯁ ꯃꯣꯏꯅꯗꯤ ꯍꯥꯏꯔꯝꯃꯣꯏꯗ ꯃꯣꯏꯅꯗꯤ ꯍꯥꯏꯔꯝꯃꯣꯏꯗ ꯍꯥꯏꯕꯩꯀꯣꯕ ꯑꯗꯨꯝ ꯃꯉꯣꯟꯗ ꯊꯥꯖꯗꯕ ꯑꯃ ꯌꯥꯎꯒ꯭ꯔꯥ ꯑꯩꯈꯣꯏꯗ ꯍꯪꯉꯩꯗꯣ
ꯎꯝ
ꯑꯗꯣ ꯍꯥꯏꯌꯦꯅ ꯈꯜꯂꯁꯤꯅꯦ ꯑꯗꯣ ꯍꯥꯏꯗꯤ ꯍꯥꯏꯗꯤꯀꯣ ꯑꯣ ꯍꯥꯏꯔꯦꯅ ꯈꯜꯂꯁꯤꯅꯦ ꯑꯗꯣ ꯍꯥꯏꯔꯃ ꯀꯩ ꯃꯥꯡꯖꯕꯅꯣ ꯃꯥ ꯑꯗꯨꯝ ꯈꯪꯉꯛꯇꯣꯏ ꯂꯩꯔꯕ ꯅꯠꯇ꯭ꯔꯕ
ꯎꯝ
ꯀꯣꯟꯐꯤꯗꯦꯟꯁ ꯂꯩꯇ꯭ꯔꯤꯗ ꯀꯒꯤꯅꯣ ꯁꯤꯅꯦ ꯑꯩꯅ ꯑꯗꯣ ꯍꯥꯏꯌꯦ ꯈꯜꯂꯝꯕꯅꯦ ꯑꯗꯣ ꯑꯩ ꯍꯥꯏꯔꯔꯣꯏ ꯑꯩ ꯍꯥꯏꯔꯣ ꯑꯩꯉꯣꯟꯗ ꯑꯣꯏꯅꯀꯣ ꯑꯩ ꯍꯥꯏꯗꯤ ꯈꯪꯗꯤ ꯈꯜꯂꯒ ꯑꯗꯨꯝ ꯑꯩꯁꯦ ꯀꯥꯎꯊꯣꯛꯄ ꯑꯣꯔ ꯀꯩ ꯍꯥꯏꯅꯤ ꯑꯥ ꯃꯦ ꯐꯣꯟ ꯋꯥꯔꯤ ꯁꯥꯟꯅꯗꯕ ꯃꯤꯁꯨ ꯊꯥꯟꯅꯗꯕ ꯑꯗꯨ ꯃꯥꯏ ꯑꯣꯏꯗꯣꯏꯅꯦꯕ ꯑꯗꯨꯅꯦ ꯑꯗꯨꯅ ꯍꯥꯔꯔꯣꯏ ꯑꯩ ꯍꯥꯏꯔꯣꯏ ꯍꯥꯏꯗꯤ ꯃꯥ ꯅ ꯁꯨꯃꯥꯏ ꯇꯧꯅꯨ ꯀꯣꯟꯐꯤꯗꯦꯟꯁꯦ ꯇ ꯇꯧꯅꯨ ꯍꯥꯏꯗꯣꯛꯑꯣ ꯈꯣꯠꯂꯣ ꯍꯥꯏꯕꯗꯣ ꯍꯥꯏ ꯈꯜꯂꯝꯃꯅꯦ ꯑꯗꯣ ꯍꯥꯏꯔꯔꯣꯏ
ꯑꯗꯨꯝ ꯃꯇꯝ ꯈꯔ ꯃꯅꯨꯡꯗ ꯈꯪꯉꯛꯑꯗꯧꯕꯅꯦ
ꯑꯗꯨ ꯀꯩꯁꯨ ꯂꯥꯞꯅꯕ ꯅꯠꯇꯦ ꯍꯥꯏꯕꯅꯦ ꯃꯅꯤꯄꯨꯔ ꯃꯅꯨꯡ ꯁꯤ ꯀꯅꯥꯅ ꯀꯔꯤ ꯇꯧꯔꯤꯁꯤ ꯅꯣꯏ ꯈꯪꯅꯉꯛꯇꯅꯤ ꯍꯥꯏꯕꯅꯤꯗ
ꯃꯥꯟꯅꯤ ꯃꯥꯟꯅꯤ ꯑꯗꯨ ꯑꯅꯦ ꯈꯪꯉꯅꯕ ꯀꯣꯅ ꯑꯩ ꯅꯁꯨꯨꯝ ꯗꯤꯅꯗꯤ ꯅꯟꯗꯗꯣ ꯉꯥꯎꯁꯟꯅꯩ ꯈꯣꯠꯂꯦꯅ ꯍꯥꯏꯕꯅꯦꯕ ꯈꯪꯉꯕ ꯑꯗꯨꯏ ꯇꯥꯔꯁꯨ ꯑꯗꯨ ꯁꯨꯝ ꯅꯟꯗꯒ ꯊꯣꯉꯝꯕꯒꯒꯤ ꯁꯨꯝ ꯇꯤꯟꯅꯔꯛꯄ ꯃꯇꯝꯗ ꯍꯥꯏꯗꯤ ꯁꯨꯝ ꯃꯔꯨꯞꯀꯤ ꯁꯨꯝ ꯊꯥꯖꯕ ꯃꯥꯡꯍꯟꯗꯕ ꯗꯣ
ꯎꯝ
ꯁꯝꯅ ꯍꯥꯏꯔꯀꯥꯟꯗ ꯁꯨꯝ ꯐꯥꯅ ꯍꯥꯏ ꯁꯥꯕꯅꯤ ꯅꯪꯒꯤ ꯑꯐꯠꯇꯕ ꯑꯃ ꯃꯤꯅ ꯉꯥꯡꯉꯛꯄ ꯃꯇꯝꯗ ꯑꯩꯅꯁꯨ ꯑꯗꯨꯝ ꯍꯥꯏꯗꯣꯏ ꯅꯠꯇ꯭ꯔꯥ ꯃꯥꯗꯤ ꯑꯗꯨꯃꯥꯏꯅ ꯇꯧꯗꯝꯅꯤꯍꯦ ꯑꯗꯨ ꯇꯧꯗꯝꯅꯤꯅ ꯍꯥꯏꯗꯣꯏꯅꯦꯕ ꯑꯗꯩ ꯅꯪꯅ ꯅꯪ ꯅꯪ ꯅꯪꯉꯣꯟꯗ ꯑꯩꯒꯤ ꯉꯥꯡꯉꯛꯑ ꯑꯗꯨ ꯅꯪꯅ ꯑꯗꯨꯝ ꯍꯥꯏꯗꯧ ꯂꯩꯔꯝꯃꯦꯕꯀꯣ ꯑꯗꯒꯤ ꯑꯩꯈꯣꯏꯅ ꯇꯧꯔꯝꯃꯣꯏꯁꯦ ꯊꯥꯖꯗꯕꯒꯤꯖꯨ ꯅꯪꯉꯣꯟꯗ ꯑꯗꯨꯝ ꯈꯟꯗꯣꯏꯅꯦꯕ ꯑꯩꯉꯣꯟꯗ ꯑꯗꯨꯝ ꯈꯟꯗꯣꯏꯅꯦꯕ ꯑꯗ ꯍꯣꯏ ꯃꯥ ꯋꯥ ꯍꯥꯏꯕ ꯍꯩꯇꯕꯒꯤ ꯈꯣꯠꯇꯕꯒꯤ ꯌꯥꯏꯀꯣ ꯁꯨꯃꯥꯏ ꯇꯧꯋꯦꯕ ꯈꯪꯉꯕ
ꯋꯥ ꯍꯥꯏꯕ ꯍꯩꯇꯕꯅ ꯍꯥꯏꯁꯦ ꯑꯩ ꯀꯩꯝ ꯍꯥꯏꯒꯦ ꯋꯥ ꯍꯥꯏꯕ ꯍꯩꯇꯕ ꯍꯥꯏꯁꯦ ꯑꯗꯨꯏ ꯃꯇꯥꯡꯗ ꯈꯛꯇ ꯍꯥꯏꯒꯗꯕ ꯅꯠꯇꯦ ꯃꯤ ꯀꯩꯅꯣꯅꯦ ꯑꯗꯣꯝꯗꯅ ꯂꯣꯏ ꯍꯩꯔꯒ ꯑꯗꯨꯒ ꯑꯩꯅ ꯌꯥꯅꯤꯡꯗꯕ ꯑꯃ ꯍꯥꯏꯔꯛꯎꯔ ꯅꯨꯄꯥ ꯀꯣꯏꯕꯩ ꯃꯇꯥꯡꯗ ꯃꯥꯒ ꯇꯣꯟꯗꯣꯟꯕ ꯒ ꯇꯣꯛꯅꯒ꯭ꯔꯦ ꯀꯣ ꯇꯣꯛꯅꯔꯦ ꯃꯣꯢ ꯍꯥꯏ ꯑꯃꯨꯛ ꯋꯥꯔꯤ ꯑꯃꯨꯛ ꯁꯥꯟꯅꯩ ꯍꯥꯏ ꯑꯩ ꯃꯦꯟ ꯇꯥꯗꯦ ꯃꯥ ꯅꯨꯄꯥ ꯀꯣꯏꯕꯩ ꯃꯇꯥꯡꯗꯗꯤ ꯑꯗꯨꯒꯤ ꯑꯃ ꯃꯨꯛ ꯄꯥꯎ ꯐꯥꯎꯅꯩ ꯍꯥꯏꯅꯤ ꯑꯃꯃꯨꯛ ꯐꯥꯎꯅꯩ ꯍꯥꯏꯅꯤꯀꯣ ꯑꯗꯨꯒ ꯍꯦꯂꯦꯅꯥꯒ ꯇꯣꯟꯗꯣꯜꯕꯒꯤ ꯃꯌꯥꯝ ꯃꯃꯥꯅ ꯕꯥ ꯀꯣꯏꯅꯥꯕꯅꯦꯕ
ꯎꯝ ꯈꯪꯏ
ꯑꯗꯨ ꯀꯣꯏꯅꯕꯗꯨ ꯍꯟꯗꯛ ꯂꯣꯛꯇꯥꯛꯇꯒ ꯆꯠ ꯈꯡꯕ꯭ꯔꯥ ꯂꯣꯛꯇꯥꯛꯇꯥꯒ ꯍꯟꯇꯛ ꯆꯠꯂꯤꯗꯣ ꯇꯣꯟꯗꯣꯟ ꯇꯣꯟꯗꯣꯟꯕ ꯒ ꯃꯥꯒ ꯑꯃ ꯄꯦꯌꯔ ꯁꯥꯔꯦ ꯂꯩꯅꯥꯒ ꯃꯥꯢ ꯅꯨꯄꯥꯒ ꯑꯃ ꯃꯥ ꯋꯥꯔꯤ ꯁꯥꯟꯅꯗꯦꯗꯤ ꯍꯥꯏ ꯑꯗꯨꯝ ꯍꯦꯟꯕꯒꯤ ꯕꯤꯠꯇꯅꯦ ꯍꯥꯏꯕꯋꯥꯅꯦ ꯑꯩ ꯑꯣꯏꯔꯗꯤ ꯨꯁꯨꯡꯆꯠ ꯆꯠꯂꯣꯏꯕ
ꯅꯦ ꯐꯣꯟꯗ ꯑꯗꯨꯝ ꯁꯥꯟꯅꯕꯅꯤ ꯇꯧꯁꯟꯅꯩꯩꯅꯤ ꯃꯦꯁꯦꯖ ꯊꯟꯅꯕꯅꯦ
ꯑꯗꯨꯅꯦ ꯑꯗꯨꯒ ꯀ꯭ꯂꯤꯌꯥꯔ ꯍꯥꯏꯗꯤ ꯑꯩꯈꯣꯏ ꯍꯥꯏꯗꯤ ꯀ꯭ꯂꯤꯌꯥꯔ ꯆꯥꯠ ꯇꯣꯛ ꯇꯧꯊꯣꯛꯈ꯭ꯔ ꯂꯣꯏꯔꯦ ꯁꯥꯟꯅꯗꯦ ꯍꯥꯏꯔ ꯂꯣꯏꯔꯦ ꯅꯠꯇ꯭ꯔꯥ
ꯎꯝ
ꯁꯥꯟꯅꯔꯝ ꯇꯥꯔꯗꯤ ꯑꯗꯨꯅ ꯑꯩ ꯍꯧꯖꯤꯛ ꯉꯥꯎꯒꯦ ꯇꯧꯏ ꯑꯗꯨꯝꯅꯦ ꯈꯪꯕ꯭ꯔꯥ ꯑꯃ ꯑꯩꯅ ꯑꯃ ꯑꯩ ꯅꯉꯣꯟꯗꯗꯤ ꯍꯥꯏꯕꯗꯣ ꯑꯩ ꯑꯃ ꯀꯣꯢꯔꯝꯃꯦꯅ
ꯎꯝ
ꯍꯥꯏꯗꯅ ꯅꯉꯣꯟꯗ ꯅꯤꯡꯁꯤꯡꯉꯤꯕ
ꯅꯤꯡꯖꯪꯉꯤꯌꯦ
ꯎ ꯑꯩ ꯑꯗꯨꯝ ꯊꯥ ꯑꯅꯤꯃꯨꯛꯇꯪꯅꯦꯕ ꯈꯪꯕ꯭ꯔꯥ ꯀꯣꯢꯔꯝꯕꯗꯣ ꯑꯩꯅ ꯁꯨꯝ ꯂꯣꯏꯗꯤ ꯅꯨꯃꯤꯠ ꯊꯥ ꯑꯅꯤ ꯃꯨꯛꯇꯪꯅꯦꯕ ꯀꯣꯏꯔꯝꯕ
ꯑꯦ ꯎꯔꯦꯅꯥ ꯇꯦꯟ ꯃꯤꯅꯠ ꯐꯥꯔꯦ ꯑꯃꯨꯛ ꯇꯧꯔꯛꯀꯦ
ꯅꯪ ꯇꯧꯔꯛꯑꯣ
ꯍꯣ ꯍꯣ ꯑꯩ